ꯀꯥꯔꯕ꯭ꯔꯣ ꯑꯥ
ꯅꯣꯏꯁꯦ ꯇꯧꯋꯥ ꯀꯩꯅꯣ ꯇꯧꯒꯥꯟꯗ ꯕꯤꯖꯤ ꯕꯤꯖꯤ ꯑꯃꯒ ꯊꯥꯕ
ꯑꯣꯀꯦ ꯑꯁ ꯌꯥꯗꯕꯅꯤ ꯃꯔꯛ ꯃꯔꯛꯇ ꯃꯔ ꯑꯗꯨꯝ ꯊꯣꯛꯀꯅꯤ
ꯎꯝ ꯑ ꯄꯤ ꯖꯤꯗ ꯂꯩ ꯍꯥꯏꯗꯣ ꯀꯃꯥꯏꯅ ꯇꯧꯋ ꯃꯊꯟ ꯂꯩꯔꯣ
ꯁꯔꯤꯦꯡꯗ ꯂꯩꯕꯅꯤꯗꯣ ꯑꯉꯥꯡ ꯑꯃꯒꯀꯣ ꯎꯝꯕ
ꯃꯥꯔꯤ ꯀꯥꯏ ꯊ ꯃꯔꯤ ꯄꯨꯇꯁꯨ
ꯍꯣꯏ ꯃꯅꯤꯄꯨꯔꯗꯤꯅꯤ
ꯃꯅꯤꯄꯨꯔꯗ ꯃꯤ ꯀꯌꯥꯝꯅ ꯌꯥꯝꯒꯦꯅꯣꯏ ꯑꯦ ꯄꯤꯖꯤꯗ
ꯃꯅꯤꯄꯨꯔ ꯃꯆꯥ ꯉꯥꯛꯇꯅꯤꯗ
ꯑꯗꯨꯏꯗꯤ ꯑꯗꯨꯝ ꯅꯨꯡꯉꯥꯏꯔꯝꯅꯤ ꯀꯩꯅꯣ
ꯍꯣꯏ
ꯑꯩꯈꯣꯏꯁꯨ ꯀꯩꯅꯣꯗ ꯇ꯭ꯔꯔꯤꯉꯩꯗ ꯍꯥꯏꯖꯤꯛ ꯒꯨꯍꯥꯇꯤꯗ ꯂꯥꯏꯛ ꯀꯣꯂꯦꯖ ꯀꯩꯅꯣ ꯀꯥꯔꯤꯉꯗ ꯑꯩꯈꯣꯏ ꯄꯤ ꯖꯤ ꯂꯩꯔꯤ ꯄꯤ ꯖꯤꯗꯣ ꯒ꯭ꯔꯥꯎꯟ ꯐ꯭ꯂꯣꯔꯒ ꯐꯥꯔꯁ ꯐ꯭ꯂꯣꯔꯒ ꯁꯨꯃꯥꯏꯅ ꯂꯩꯅꯕꯅꯦꯕ
ꯎꯒꯨꯋꯥꯍꯥꯇꯤꯗ
ꯑꯥ ꯑꯩꯈꯣꯏ ꯑꯩꯅ ꯂꯦꯐ ꯀꯤ ꯖꯤ ꯂꯩꯔꯝꯕꯗꯣ ꯑꯗꯨꯗ ꯒ꯭ꯔꯥꯎꯟ ꯐ꯭ꯂꯣꯔꯗ ꯄꯨꯔꯥ ꯃꯅꯤꯄꯨꯔ ꯃꯊꯦꯜꯅ ꯂꯣꯏ ꯊꯦꯜꯂꯦ ꯑꯗꯨꯒ ꯁꯦꯀꯦꯟ ꯏꯌꯥꯔ ꯀꯥꯔꯛꯄꯗꯒꯤꯗꯤ ꯃꯊꯛꯇ ꯐꯥꯎ ꯃꯅꯤꯄꯨꯔ ꯃꯆꯥꯗ ꯃꯌꯥꯡ ꯃꯆꯥ ꯑꯃ ꯐꯥꯎ ꯂꯩꯇꯕꯅꯤ ꯀꯩꯅꯣ
ꯎꯝ ꯑꯣꯝ
ꯑꯁ ꯀꯩꯅꯣꯗ ꯒꯨꯍꯥꯇꯤꯗꯁꯨ ꯃꯩꯇꯩ ꯌꯥꯝꯃꯦꯗ
ꯍꯣꯏ ꯒꯨꯍꯥꯇꯤꯁꯨ ꯃꯩ ꯌꯥꯝꯦ ꯍꯣꯏ ꯂꯩꯀꯥꯏꯁꯨ ꯂꯩꯕ ꯃꯥꯜꯂꯦꯅꯦ ꯒꯨꯍꯥꯇꯤꯗ ꯃꯩꯇꯩꯒꯤꯀꯣ
ꯄꯕꯁꯇꯤ ꯂꯩꯕꯅꯦ
ꯎꯝ ꯎꯝ ꯗꯦꯦꯜꯜꯂꯤꯗꯗꯤ ꯀꯃꯥꯏꯅ ꯇꯧꯒꯦ ꯗꯦꯜꯂꯤꯁꯨ ꯌꯥꯝ ꯂꯒꯅꯤ
ꯗꯦꯜꯂꯤꯅ ꯃꯟꯄꯨꯔꯒꯨꯝꯕ ꯀꯩꯅꯣꯗ ꯅꯠꯇ꯭ꯔꯒꯅ ꯃꯜꯕꯤꯌꯥ ꯅꯒꯔ ꯂꯩꯔꯦ ꯑꯗꯩ ꯖꯒꯥ ꯃꯌꯥꯝ ꯂꯩꯗ ꯁꯤꯀꯟꯗꯔꯄꯨꯔ ꯑꯩ ꯉꯥꯛꯇꯤ ꯂꯩꯔꯤꯗꯖ ꯃꯅꯥꯛꯇ ꯃꯅꯤꯄꯨꯔꯒꯤ ꯉꯥꯛꯇ ꯑꯁ ꯇꯥꯡꯈꯨꯜ ꯃꯩꯇꯩ ꯃꯌꯥꯝ ꯃꯌꯥꯝ ꯂꯩꯕꯅꯤ
ꯎꯝ ꯑ‌ꯣꯀ‌ꯦ
ꯕ꯭ꯔꯣ ꯇꯥꯡꯈꯨꯂꯣꯏꯗꯣꯏꯔꯥ ꯅꯣꯡꯉꯩ ꯑꯣꯏꯗꯣꯏꯔꯥ
ꯀꯥꯟꯈꯩꯗ
ꯆꯥꯡꯈꯣꯜ ꯑꯩꯁꯤꯗ ꯏꯃꯥꯟ ꯍꯦꯛ ꯊꯪꯅꯕ ꯕꯤꯜꯗꯤꯡꯗ ꯂꯩꯔ ꯇꯥꯡꯈꯣꯜ ꯑꯃ
ꯑꯣ
ꯄꯣꯟꯅꯩ ꯃꯃꯤꯡꯅ
ꯑꯣ ꯍꯧꯖꯤꯛ ꯀꯩ ꯃꯐꯝꯅꯀꯣ ꯗꯦꯜꯂꯤꯒꯤ ꯑꯁ ꯀꯥꯎ ꯑꯣꯏꯅ ꯃꯐꯝ ꯑꯁ ꯑꯁ
ꯑꯁ ꯑꯃ ꯑꯁꯣꯝꯗꯁꯨ ꯅꯨꯡꯉꯥꯏ ꯑꯁꯣꯝꯗ ꯑꯩꯈꯣꯏ ꯀꯥ ꯍꯣꯏ ꯂꯩꯑꯦ ꯑꯁꯔꯝ ꯑꯁꯔꯝꯗ ꯑꯅꯝꯕꯅ ꯂꯩꯔꯤꯁꯦ ꯍꯧꯖꯤꯛ ꯑꯁꯔꯝꯗꯒꯗꯤ ꯃꯌꯥꯡ ꯃꯌꯥꯡ ꯍꯤꯟꯖꯥꯡ ꯌꯣꯟꯕ ꯃꯌꯥꯡꯁꯤꯡꯒꯗꯣ ꯃꯩꯇꯩꯂꯣꯟ ꯂꯣꯏ ꯉꯥꯡꯒꯅꯤ
ꯑꯣ ꯎꯝ
ꯑꯁ ꯅꯣꯔꯠꯏꯁ ꯃꯆꯥ ꯌꯥꯝꯃꯤꯗ ꯑꯩꯈꯣꯏ ꯗꯦꯜꯂꯤꯗ
ꯌꯥꯝ ꯃꯝꯒꯅꯤ ꯊꯕꯛ ꯇꯧꯕ ꯃꯤꯀꯣ
ꯊꯕꯛ ꯇꯧꯕ ꯈꯛꯇ ꯅꯠꯇꯕꯤꯗ ꯑꯗꯨꯝ ꯑꯦꯅꯤ ꯆꯠꯂꯤ ꯑꯦꯅꯤ ꯖꯒꯥ ꯆꯠꯄꯗ ꯅꯣꯔꯠꯏꯁ ꯑꯗꯨꯝ ꯊꯦꯡꯅꯅꯤ
ꯎꯝ ꯍꯥꯏꯕꯗꯤ ꯃꯦꯟ ꯀꯦꯄꯤꯇꯦꯜꯁꯨ ꯑꯣꯏꯕꯅꯤꯅ ꯑꯃꯨꯛꯀꯀꯣ
ꯎꯝ
ꯎꯝ
ꯑꯁ ꯑꯩꯗꯤ ꯁꯦꯡꯅ ꯍꯥꯏꯔꯗꯤ ꯌꯨꯝꯗꯁꯨ ꯅꯠꯇꯕꯤꯗ ꯕꯔꯣꯅ ꯍꯧꯖꯤꯛ ꯂꯩꯔꯤ ꯖꯒꯥꯗꯨꯗ ꯂꯝꯒ ꯂꯩ ꯌꯥꯔꯗꯤ ꯑꯗꯨꯗ ꯑꯣꯏꯅ ꯂꯩꯅꯤꯡꯉꯤ
ꯑꯩꯗꯤ ꯊꯥꯗꯣꯛꯅꯤꯡꯕꯅ ꯂꯣꯏꯔꯦ ꯃꯐꯝꯁꯤ ꯒꯣꯍꯥꯇꯤꯗ ꯂꯩꯔꯁꯤꯔꯅ ꯈꯜꯂꯤꯅꯦ ꯑꯩꯁꯦ
ꯑꯥꯁ ꯒꯨꯍꯥꯇꯤ ꯅꯨꯡꯕꯨꯗꯤ ꯅꯨꯡꯉꯥꯏꯕꯅꯦ ꯑꯗꯣ ꯒꯨꯍꯥꯇꯤꯒꯤ ꯑꯃꯨꯛꯀꯥ ꯌꯥꯝ ꯕꯤꯖꯤ ꯑꯣꯏꯕꯅꯦ ꯒꯨꯍꯥꯇꯤꯅ ꯑꯃꯨꯛꯀ ꯁꯤꯂꯣꯡꯅ ꯈꯤꯇꯪ ꯑꯃꯨꯛꯀ ꯅꯨꯡꯉꯥꯏꯌꯦꯕ
ꯎꯝ
ꯒꯨꯍꯥꯇꯤ ꯂꯩꯔꯀꯥꯟꯗ ꯑꯗꯨꯝ ꯈꯪꯉꯤꯗ ꯒꯨꯍꯥꯇꯤ ꯑꯗꯨꯝ ꯀ꯭ꯔꯥꯎꯗꯦꯗ ꯑꯣꯏꯔꯒ ꯑꯗꯨꯒ ꯁꯥꯁꯨ ꯔꯒ ꯅꯨꯡꯥꯏ ꯇꯕꯅꯤ ꯗꯤꯜꯂꯤꯗꯒꯤꯅ ꯒꯨꯍꯥꯇꯤ ꯅ ꯍꯦꯟꯅ ꯁꯥꯊꯤꯕꯅꯦ ꯅꯣꯡ ꯆꯨꯔꯀꯥꯟ ꯒꯨꯍꯥꯇꯤꯗꯗꯤ ꯅꯣꯡꯆꯨꯔꯗꯤ ꯑꯥ ꯑꯗꯨꯝ ꯀꯨꯏꯅ ꯆꯨꯏꯌꯦꯕ ꯅꯣꯡꯃ ꯑꯃ ꯅꯣꯡ ꯅꯤꯅꯤ ꯑꯃꯅꯤ ꯁꯨꯃꯥꯏꯅ ꯑꯗꯨꯝ ꯆꯨꯕꯅꯤꯅ ꯂꯝꯕꯤꯒꯁꯦ ꯖꯍꯥꯖ ꯆꯦꯟꯕꯤꯅꯦ
ꯎꯝ ꯍꯝ
ꯒꯨꯍꯥꯇꯤꯗ ꯂꯩꯒꯦ ꯍꯥꯏꯇꯥꯥꯔꯒꯗꯤ ꯈ꯭ꯋꯥꯏꯗꯒꯤ ꯅꯨꯡꯉꯥꯏꯕ ꯖꯒꯥ ꯅꯪ ꯂꯩꯒꯗꯕꯁꯦ ꯀꯩꯅꯣ ꯖꯒꯥ ꯖꯤ ꯑꯦꯁ ꯔꯣꯗ ꯃꯅꯥꯛ ꯑꯗꯨꯋꯥꯏꯗ ꯂꯩꯔꯗꯤ ꯈ꯭ꯋꯥꯏ ꯅꯨꯡꯉꯥꯏꯅꯤ
ꯏꯁꯤꯡ ꯊꯨꯝꯗꯕ꯭ꯔꯥ ꯑꯗꯨ ꯃꯐꯝꯗꯤ
ꯃꯦꯟ ꯂꯝꯕꯤꯅꯦ ꯏꯁꯤꯡꯗꯤ ꯑꯦꯅꯤ ꯖꯒꯥ ꯑꯗꯨꯝ ꯀꯩꯅꯣ ꯇꯧꯅꯤ ꯑꯗꯣ ꯑꯗꯨ ꯋꯥꯏꯅ ꯍꯦꯟꯅ ꯈꯤꯇꯪ ꯐꯕ ꯍꯥꯏꯇꯥꯔꯦ ꯐꯕ ꯍꯥꯏꯇꯥꯥꯔꯗꯤ ꯅꯪ ꯈꯤꯇꯪ ꯊꯣꯛꯑꯒꯁꯨ ꯅꯪ ꯔꯦꯁꯇꯨꯔꯦꯟꯒꯨꯝꯕ ꯆꯠꯅꯤꯡꯉꯁꯨ ꯅꯠꯇ꯭ꯔꯒ ꯄꯣꯠꯆ ꯆꯩ ꯂꯩꯅꯤꯡꯉꯁꯨ ꯂꯣꯏ ꯅꯛꯅ ꯑꯦꯕꯥꯏꯂꯦꯕꯜ ꯑꯣꯏꯗꯕꯗꯣ ꯑꯗꯒꯤ ꯅꯪ ꯖꯁ ꯒꯤ ꯅꯪꯅ ꯑꯃꯨꯛ ꯐꯤꯔꯣꯟ ꯀꯩꯀꯥ ꯀꯩꯀꯥ ꯂꯩꯅꯤꯡꯉꯦ ꯈꯣꯠꯅꯤꯡꯉꯦ ꯍꯥꯏꯇꯥꯔꯒ ꯐꯦꯟꯁꯤ ꯐꯦꯟꯁꯤ ꯕꯖꯥꯔ ꯇꯟ ꯕꯖꯥꯔ ꯏꯅꯛ ꯅꯛꯄꯅꯦꯕ ꯕꯁꯇ ꯂꯨꯄꯥ ꯇꯔꯥ ꯈꯛꯇꯅꯦꯕ
ꯎꯝ ꯍꯧꯖꯤꯛ ꯁꯤꯂꯣꯡꯒꯤ ꯄꯣꯠ ꯃꯃꯜ ꯇꯥꯡꯉꯦꯗꯅꯀꯣ
ꯑ ꯁꯤꯂꯣꯡꯗꯤ ꯍꯧꯖꯤꯛ ꯃꯣꯏ ꯍꯩꯔꯦ ꯀꯩꯅꯣ ꯍꯩꯔꯦ ꯍꯥꯏꯗꯤ ꯍꯥꯟꯅ ꯑꯩ ꯑꯍꯥꯟꯕ ꯂꯥꯛꯄꯗ ꯕꯥꯔꯒꯦꯟ ꯇꯧꯕ ꯌꯥꯝ ꯅꯨꯡꯉꯥꯏꯔꯝꯕꯅꯦ ꯍꯧꯖꯤꯛꯇꯤ ꯂꯧꯅꯤꯡꯉꯗꯤ ꯂꯧ ꯂꯧꯅꯤꯡꯉ ꯇꯣꯛꯎ ꯑꯗꯨꯅꯦ ꯑꯗꯨꯒꯤ ꯃꯣꯠꯇꯅꯦ ꯂꯩꯔꯤꯁꯦ ꯍꯧꯖꯤꯛ
ꯀꯁꯇꯃꯔ ꯌꯥꯝꯂꯛ ꯄꯅꯤꯅ ꯑꯐꯥꯎ ꯁꯔꯦ
ꯍꯣꯏ ꯍꯧꯖꯤꯛ ꯃꯤ ꯐꯣꯔꯦꯟꯅꯔꯗꯒꯤ ꯃꯤ ꯚꯤꯖꯤꯇꯔ ꯃꯌꯥꯝ ꯂꯥꯛꯄꯅꯤꯅ
ꯎꯝ ꯁꯤꯂꯣꯡꯗꯤ ꯁꯝ ꯁꯤꯒꯤ ꯂꯣꯀꯦꯜꯒꯤ ꯃꯤꯁꯤꯡꯁꯤꯗꯤ ꯁꯝꯅ ꯍꯥꯏꯔꯗꯤ ꯑꯩꯈꯣꯏ ꯅꯣꯔꯠ ꯏꯁꯀꯤ ꯑꯥꯎꯠꯁꯥꯏꯗꯔꯁꯤꯡꯅ ꯊꯥꯛꯄꯒꯨꯝꯕꯅꯤꯗ ꯌꯨꯝ ꯚꯔꯥ ꯊꯝ ꯑ ꯌꯨꯝꯅꯤ ꯀꯥꯏꯅ ꯚꯔꯥ ꯉꯥꯛꯇ
ꯍꯣꯏ ꯍꯣꯏ ꯑꯗꯨ
ꯑꯩꯈꯣꯏ ꯑꯥꯎꯠꯁꯥꯏꯗꯠꯇ ꯂꯥꯛꯇ꯭ꯔꯗꯤ ꯃꯣꯏ ꯁꯤꯂꯣꯡꯁꯤꯗꯤ ꯆꯥꯎꯈꯠꯄꯗꯤ ꯊꯤ ꯋꯥꯅꯤꯍꯦ
ꯎꯝ ꯃꯣꯏ ꯁꯤꯂꯣꯡ ꯆꯥꯎꯈꯠꯂꯛꯏꯕꯒꯤ ꯃꯔꯝꯗꯤ ꯍꯥꯏꯗꯤ ꯇꯨꯔꯤꯖꯝꯅꯅꯤꯗꯅ
ꯇꯣꯔꯤꯖꯝꯅ ꯁꯤꯅꯤ ꯑꯥ ꯂꯝꯕꯤ ꯊꯣꯡꯁꯨ ꯐꯖꯕ ꯑꯗꯨꯒꯤꯅꯤꯗ
ꯍꯣꯏ ꯂꯝꯕꯤ ꯀꯌꯥꯁꯨ ꯐꯖꯕ ꯑꯗꯨꯒ ꯃꯣꯏ ꯏꯟꯐ꯭ꯔꯥꯁ꯭ꯇ꯭ꯔꯛꯆꯔꯁꯨ ꯐꯖ ꯑꯁ ꯁꯨꯃꯥꯏꯅ ꯩꯅ ꯇ ꯈꯒꯤꯅꯤ ꯃꯅꯤꯄꯨꯔꯁꯨ ꯇꯨꯔꯤꯖꯝꯒꯤ ꯐꯖꯅ ꯍꯣꯠꯅꯔꯗꯤ
ꯃꯅꯤꯄꯨꯔꯁꯤ ꯇꯨꯔꯤꯖꯝꯁꯤ ꯐꯖꯅ ꯄ꯭ꯔꯤꯖꯥꯕ ꯇꯧꯕꯤꯗꯕ ꯐꯖꯅ ꯁꯦꯝꯒꯠ ꯂꯝꯕꯤ ꯊꯣꯡꯁꯤ ꯐꯖꯅ ꯀꯅꯦꯛꯇꯤꯕꯤꯇꯤꯁꯤ ꯐꯖꯅ ꯄꯤꯗꯕꯒꯤꯀꯣ ꯁꯤꯗ ꯈꯤꯇꯪ ꯍꯟꯊꯈꯤꯕꯒꯤ ꯋꯥꯅꯤꯗ ꯇꯨꯔꯤꯁ ꯄ꯭ꯂꯦꯁꯇꯤ ꯑꯃꯝ ꯂꯩꯇꯥ ꯃꯅꯤꯄꯨꯔꯁꯨ ꯍꯥꯏꯁꯦ
ꯑꯦ ꯀꯩꯅꯣꯗꯒꯤ ꯔꯜꯗ ꯈꯛꯇ ꯂꯩꯕ ꯈꯣꯠ ꯃꯅꯤꯄꯨꯔꯗ ꯃꯌꯥꯝ ꯂꯩ ꯀꯩꯅꯣ
ꯍꯣꯏ ꯑꯗ ꯂꯝꯕꯤ ꯊꯣꯡꯁꯦ ꯐꯖꯅ ꯁꯦꯝꯦꯟꯗ꯭ꯔꯦ ꯃꯁꯥ ꯃꯁꯥꯒꯤ ꯄꯣꯀꯦꯠꯀꯤ
ꯃꯁꯥ ꯃꯁꯥꯒꯤ ꯍꯣꯏ ꯑꯗꯨ ꯈꯛꯇꯅꯤꯅ ꯍꯧꯖꯤꯛ ꯀꯩꯅꯣ ꯇꯧꯅꯔꯤꯁꯦ ꯂꯝꯕꯤ ꯐꯖꯅ ꯁꯦꯝꯕꯤꯔꯣ ꯀꯩꯀꯥ ꯐꯖꯅ ꯇꯧꯅꯔꯣ
ꯆꯈꯠ ꯇ ꯌꯥꯝꯂꯗꯤ ꯏꯅꯤꯄ꯭ꯔꯌꯣꯖ
ꯀꯣꯔꯞꯁꯟ ꯀꯣꯔꯞꯁꯟꯅ ꯄꯥꯥꯟꯅ ꯔꯦ
ꯎꯝ
ꯎ ꯀꯪꯅ ꯃꯅꯤꯄꯨꯔꯁꯤꯁꯨ ꯌꯥꯗ꯭ꯔꯦꯗ
ꯎꯅꯦ ꯑꯔꯨꯅꯥꯆꯜꯒꯨꯝꯕꯗꯤ ꯌꯧꯔꯨꯔꯕꯣ ꯅꯪꯕꯣ
ꯑꯩ ꯍꯥꯟꯅ ꯊ ꯏꯟꯗꯤꯌꯥ ꯂꯝꯗꯤ ꯐꯖꯅ ꯀꯣꯏꯔꯦ ꯐꯖꯅ ꯀꯣꯏꯔꯦ ꯑꯗꯩ ꯅꯥꯒꯜꯂꯦ ꯑꯔꯨꯅꯥꯆꯜ ꯁꯤꯂꯣꯡ ꯃꯦꯘꯥꯂꯌꯥ ꯒꯦꯡꯇꯣꯛ ꯁꯤꯛꯀꯤꯝ ꯂꯥꯗꯥꯛ
ꯆꯥꯟꯗꯤ ꯐꯠꯇ ꯂꯩꯔꯄꯣ
ꯍꯥꯥ
ꯆꯥꯟꯗꯤꯒꯔ ꯔꯣꯝꯗꯤ
ꯆꯥꯟꯗꯤꯒꯔꯁꯤ ꯆꯜꯔꯦ ꯖꯦꯄꯨꯔ ꯆꯠꯂꯦ ꯀꯦꯔꯂꯥ ꯆꯠꯂꯦ ꯆꯦꯟꯅꯏ ꯆꯠꯂꯦ ꯃꯨꯝꯕꯥꯩ ꯆꯠꯂꯦ
ꯂꯗꯥꯛꯇꯨ ꯅꯨꯡꯉꯥꯏꯒꯅꯤ
ꯑꯦꯁ ꯂꯗꯥꯛ ꯎꯝ ꯂꯗꯥꯛꯇ ꯆꯠꯄ ꯍꯥꯏꯕꯨ ꯑꯩꯈꯣꯏ ꯕꯥꯏꯛꯅ ꯆꯠꯄꯅꯦꯕ ꯇꯤꯞ ꯑꯣꯏꯅ ꯗꯥꯏꯔꯦꯛ ꯂꯥꯗꯥꯛꯄꯨꯗꯤ ꯌꯧꯗꯦꯀꯣ ꯃꯅꯥꯂꯤꯗꯩ ꯐꯥꯎꯔꯒ ꯂꯥꯗꯥꯛꯀꯤ ꯈꯪꯗꯦ ꯃꯃꯤꯡꯗꯣ ꯀꯥꯎꯔꯦ ꯑꯗꯨꯒꯤ ꯂꯝꯕꯤ ꯆꯄꯗ ꯄꯨꯔꯥ
ꯑꯣꯀꯦ ꯑꯣꯀꯦ ꯑꯗꯨꯔꯣꯝꯗꯤ ꯆꯠꯄ ꯌꯥꯕ ꯎꯝ
ꯅꯣ ꯂꯝꯕꯤ ꯑꯣꯏꯔꯒ ꯕꯥꯏꯛꯇꯣꯒ ꯆꯦꯟ ꯌꯥꯗꯕꯒ ꯆꯩꯅ ꯇꯥꯏꯌꯔꯗ ꯐꯥꯔꯒ ꯁꯨꯃꯥꯏꯅ ꯇꯧꯔꯒ ꯑꯗꯨꯗ ꯑꯩꯈꯣꯏ ꯁ꯭ꯂꯤꯞ ꯇꯧꯔꯒ ꯑꯩ ꯑꯩꯈꯣꯏ ꯃꯤꯒ꯭ꯔꯨꯨꯞ ꯕꯥꯏꯛ ꯊꯏ ꯁꯨꯃꯥꯏꯅ ꯆꯠꯄꯅꯦꯕ
ꯎꯝ
ꯑꯦꯛꯁꯤꯗꯦꯟ ꯇꯧꯔꯨꯕ꯭ꯔꯥ ꯍꯥꯏꯕꯨ ꯍꯥꯏꯗꯤ ꯅꯥꯟꯊꯨꯕꯒꯤ ꯁ꯭ꯂꯤꯞ ꯇꯧꯕꯒꯤ ꯈꯨꯠꯇ ꯁꯣꯛꯑꯒ ꯍꯥꯏꯗꯤ ꯕ꯭ꯂꯤꯗꯤꯡ ꯊꯣꯛꯄꯗꯣ ꯑꯗꯨꯃꯥꯏꯅ ꯇꯧꯋꯤ ꯏꯪꯅꯒ ꯏꯪꯕꯒ ꯎ ꯈꯨꯋꯥꯗꯤ
ꯑꯣꯆꯥꯦ ꯋꯥꯒꯅꯤ ꯀꯩꯅꯣ ꯁ꯭ꯅꯣ ꯌꯥꯝ ꯇꯥꯕ ꯃꯐꯝꯗꯗꯤ ꯒꯥꯔꯤ ꯊꯧꯕꯁꯦ ꯅꯥꯜꯂꯝꯕꯅꯦꯕ
ꯍꯣꯏ
ꯎꯝ
ꯍꯧꯖꯤꯛ ꯃꯊꯪ ꯆꯍꯤꯁꯤꯗ ꯁꯤꯗꯒꯤ ꯑꯩꯈꯣꯏ ꯄ꯭ꯂꯦꯟꯕꯨꯗꯤ ꯇꯧꯔꯛꯏꯕꯅꯦꯕꯣ ꯈꯔꯒ ꯇꯧꯔꯒ ꯇ꯭ꯔꯦꯛꯀꯤꯡ ꯆꯠꯁꯦꯅ
ꯍꯧꯖꯤꯛ ꯀꯔꯤ ꯐꯤꯂꯝꯗ꯭ꯔꯣꯅꯦ ꯌꯥꯎꯈꯤꯕꯗꯣ ꯂꯥꯗꯥꯛꯀꯤ ꯃꯐꯝ ꯑꯃ ꯑ ꯀꯩ ꯐꯤꯂꯝꯗꯅꯣ ꯊ꯭ꯔꯤ ꯏꯗꯤꯌꯦꯠꯇ
ꯑꯥ ꯀꯩꯅꯣ ꯒꯤ ꯂꯥꯁꯀꯤ ꯁꯤꯟꯗꯣ
ꯑ ꯂꯥꯁꯀꯤ ꯁꯤꯟꯗꯣ ꯑꯗꯨꯏ ꯃꯐꯝꯗꯨ ꯐꯖꯩꯅꯦ
ꯎꯝ
ꯂꯦꯛ ꯈꯥꯏꯕ ꯑꯗꯨꯅ ꯂꯦ ꯃꯥ
ꯀꯩꯅꯣ ꯍꯥꯏꯔꯕꯅꯦ ꯑꯗꯣ
ꯅꯨꯡꯉꯥꯏꯗꯧ ꯃꯥꯜꯂꯦ ꯑꯗꯨꯒꯗꯨ ꯆꯠꯂꯨꯔꯕꯣ
ꯆꯠꯇ꯭ꯔꯤꯗ ꯍꯅꯨ ꯑꯗꯨꯃꯥꯏꯅꯗꯤ
ꯍꯟꯗꯛ ꯀꯩꯅꯣꯗ ꯆꯠꯁꯦꯅ ꯈꯟꯅꯔꯦ ꯄ꯭ꯂꯦꯟ ꯇꯧꯅꯦ ꯑꯣ ꯑꯗꯨ ꯆꯠꯄꯩꯗꯣ ꯁꯤꯛꯁ ꯃꯟꯁ ꯄ꯭ꯔꯤꯄꯦꯌꯔ ꯇꯧꯗꯗꯤ ꯌꯥꯗꯦ ꯍꯥꯏ
ꯑꯣ ꯆ
ꯃꯥꯎꯟ ꯑꯦꯚꯔꯦꯁꯀꯤ ꯕꯦꯁ ꯀꯦꯝ ꯐꯥꯎ ꯀꯥꯁꯦꯅ ꯍꯥꯏꯅꯕ
ꯎꯝ ꯖꯝꯃꯨ ꯑꯦꯟ ꯀꯥꯁꯃꯤꯔꯒꯨꯝꯕꯗꯤ ꯌꯧꯔꯕꯣ
ꯑꯥ ꯗꯣꯝꯁꯥꯏꯗ ꯇꯝ ꯌꯧꯗ꯭ꯔꯤꯗ
ꯎꯝ ꯀꯥꯁꯃꯤꯔꯗꯁꯨ ꯐꯖ ꯐꯖꯕ ꯃꯐꯝ ꯂꯩ ꯃꯥꯜꯅꯤ
ꯀꯥꯁꯃꯤꯔꯕꯨ ꯐꯖꯕꯅꯤ ꯑꯗꯨꯝ ꯐꯣꯇꯣ ꯚꯤꯗꯤꯑꯣ ꯁꯤꯅꯦꯃꯥ ꯀꯩꯀꯥꯗꯁꯨ ꯑꯗꯨꯝ ꯎꯠꯂꯤꯗꯅ
ꯍ ꯍ
ꯆꯤꯡ ꯑꯣꯏꯔꯒ ꯁ꯭ꯅꯣꯒ ꯇꯥꯔꯒ ꯗꯦꯂꯤ ꯗꯗꯤ ꯑ ꯑꯗꯩ ꯍꯧꯖꯤꯛ ꯁꯤꯂꯣꯡ ꯁꯤꯂꯣꯡꯗꯅ ꯑꯃꯨꯛꯀ ꯅꯨꯡꯁꯤꯠ ꯑꯁꯦꯡꯕ ꯐꯪꯉꯤꯗꯅ ꯑ ꯗꯦꯜꯂꯤ ꯂꯥꯛꯔ ꯁ ꯍꯣꯟꯕ ꯋꯥꯕꯅꯦ ꯗꯦꯜꯂꯤꯗ
ꯑ ꯍꯣꯏ ꯏꯌꯥꯔ ꯀ꯭ꯋꯥꯂꯤꯇꯤ ꯐꯖꯠꯇꯕ ꯃꯥꯜꯂꯦ ꯗꯦꯜꯂꯤꯁꯦ
ꯍꯧꯖꯤꯛꯣ ꯀꯩꯅꯣꯒꯤ ꯃꯣꯏ ꯑꯦꯌꯥꯔ ꯀ꯭ꯋꯥꯂꯤꯇꯤ ꯏꯌꯥꯔ ꯏꯟꯗꯦꯛꯁ ꯌꯦꯡꯕꯒꯤ ꯑꯦꯄ꯭ꯂꯤꯀꯦꯁꯟꯅ ꯌꯦꯡꯕꯗꯣ ꯗꯦꯜꯂꯤꯒ ꯄꯨꯠ ꯉꯛ
ꯎꯝ ꯍꯝ ꯍꯥꯏꯕꯗꯤ ꯒꯥꯔꯤꯁꯤ ꯌꯥꯝ ꯃꯔꯥꯡ ꯀꯥꯏꯅ ꯆꯠꯄ ꯃꯥꯜꯂꯦꯅꯦ ꯑꯣꯣ ꯄꯣꯂꯨꯁꯟ
ꯂꯣꯏꯔꯦ
ꯎꯝ
ꯑꯩ ꯍꯥꯟꯅ ꯀꯩꯅꯣꯗ ꯒꯨꯍꯥꯇꯤꯗ ꯂꯩꯔꯤꯉꯩꯗꯗꯤ ꯕꯥꯏꯛ ꯀꯩꯀꯥ ꯃꯌꯥꯝ ꯊ ꯍꯧꯔꯝꯕꯅꯦ ꯍꯧꯖꯤꯛ ꯌꯥꯅꯤꯗ ꯁꯤꯗꯅ ꯕꯥꯏꯛ ꯋꯥꯏꯐꯝ ꯀꯌꯥꯕꯨꯗꯤ ꯂꯩ ꯑꯗꯨ ꯑꯣꯏꯇꯥꯔꯒꯁꯨ ꯅꯔꯀꯥꯟꯗ ꯂꯧꯕꯁꯨ ꯌꯥꯏ ꯑꯩ ꯃꯊꯪ ꯏꯁꯀꯨꯇꯤ ꯀꯩꯗꯧꯒꯦ ꯈꯜꯂꯤꯗꯨꯁꯨ ꯌꯥꯕꯨꯗꯤ ꯌꯥꯏ ꯑꯗꯣ ꯖꯥꯝ ꯇ꯭ꯔꯥꯐꯤꯛ ꯌꯥꯝꯃꯟꯕꯒꯤꯀꯣ ꯅꯨꯡꯁꯥꯒ ꯁꯥꯕꯅꯤꯅ ꯊꯧꯕꯗꯣ ꯑꯃꯨꯛꯀ ꯕꯤꯠꯇꯣ ꯁꯨꯛꯅꯤꯡ ꯌꯥꯎꯗꯕ
ꯑꯗꯨ ꯗꯦꯍꯤꯗꯗꯤ ꯒꯥꯔꯤꯁꯦ ꯌꯥꯝ ꯀꯨꯏꯅ ꯁꯤꯖꯤꯟꯅꯕ ꯌꯥꯗꯕ ꯅꯠꯇ꯭ꯔꯣ
ꯌꯥꯗꯦ ꯀꯩꯅꯣ ꯇꯧꯕꯒꯤ ꯒꯥꯔꯤ ꯇꯧꯕꯒꯤ ꯆꯍꯤ ꯇꯔꯥ ꯊꯨꯔꯗꯤ ꯌꯥꯗ꯭ꯔꯦ ꯑꯗꯨꯝ ꯊꯧꯕ
ꯎ ꯑꯗꯨꯗꯤ ꯀꯒꯥꯔꯤꯗꯤ ꯑꯇꯥ ꯑꯃꯇꯥ ꯑꯃ ꯀꯒꯥꯔꯤꯗꯤ ꯊꯤ ꯍꯣꯡꯅ ꯐꯪꯉꯅꯤꯍꯦ
ꯑꯦ ꯒꯥꯔꯤꯗꯤ ꯍꯣꯡꯉꯦ ꯁꯤꯅ ꯃꯅꯤꯄꯨꯔꯗ ꯁꯤꯗꯒꯤ ꯑ ꯀꯩꯅꯣꯗꯒꯤ ꯍꯔꯤꯌꯥꯅꯥꯗꯒꯤꯅꯤ ꯀꯩꯅꯣ ꯒꯥꯔꯤ ꯄꯨꯅꯔꯛꯏꯁꯦ
ꯕꯤ ꯑꯦꯝ ꯗꯕ꯭ꯂꯤꯎ ꯀꯩ ꯀꯥ ꯃꯥꯔꯁꯤꯗꯤꯁꯀꯨꯝꯕ ꯐꯣꯔꯆꯨꯅꯔꯒꯨꯝꯕ
ꯍꯣꯡ ꯍꯣꯡꯅꯁꯤꯗ ꯕꯤ ꯑꯦꯝ ꯗꯕ꯭ꯂꯤꯎ ꯑ ꯕꯤ ꯑꯦꯝ ꯗꯨꯗ꯭ꯔꯦ ꯑꯣ ꯗꯤ ꯑꯦꯐꯣꯔ ꯀꯣ ꯁꯦꯀꯦꯟ ꯍꯦꯟ ꯀꯨꯏꯔꯦ ꯃꯣꯗꯦꯜꯅꯣ ꯑꯗꯨꯒꯤ ꯀꯌꯥꯗꯅꯣ ꯂꯥꯛ ꯑꯅꯤꯒ ꯀꯩꯅꯣꯗ ꯌꯣꯟꯕꯅꯤ
ꯑꯁ ꯍꯣꯡꯒꯦ
ꯊꯧꯕꯅ ꯌꯥꯗꯕ ꯑꯃꯨꯛꯀ ꯊꯧꯕ ꯌꯥꯗꯕ ꯍꯥꯏꯗꯤ ꯎꯝ ꯗꯦꯜꯂꯤ ꯃꯅꯨꯡꯗ ꯒꯣꯔꯒꯥꯎ ꯟ ꯍꯔꯤꯌꯥꯅꯥ ꯃꯅꯨꯡꯗ ꯊꯧꯕ ꯌꯥꯗꯕ ꯃꯅꯤꯄꯨꯔꯗꯗꯤ ꯗ꯭ꯔꯥꯏꯕꯤꯡ ꯂꯥꯏꯁꯦꯟꯁ ꯌꯥꯎꯒꯦꯔꯥ ꯌꯥꯎꯔꯒ ꯂꯨꯄꯥ ꯌꯥꯡꯈꯩ ꯄꯥꯏꯔꯗꯤ ꯌꯥꯔꯦꯗꯅ ꯃꯅꯤꯄꯨꯔꯗꯗꯤ
ꯍꯝ
ꯄꯨꯂꯤꯁꯅ ꯐꯥꯏꯔꯦ ꯂꯨꯄꯥ ꯌꯥꯡꯈꯩ ꯇꯥꯛ ꯄꯤꯔꯣ ꯊꯣꯛꯑꯣ ꯌꯥꯔꯦ
ꯃꯅꯤꯄꯨꯔ ꯄꯨꯂꯤꯁꯄꯨ ꯄꯩꯁꯥꯗ ꯑꯗꯨꯝ ꯑꯦꯗꯖꯁ ꯇꯧꯕꯋ ꯍꯥꯏꯕ ꯃꯣꯏꯗꯤ
ꯍꯣꯏ
ꯃꯅꯤꯄꯨꯔꯁꯤ ꯄꯨ ꯃꯣꯡꯕꯅꯤ ꯑꯃꯔꯣꯝꯗꯅꯤ
ꯍꯥꯟꯅ ꯑꯩ ꯀꯩꯅꯣ ꯇꯧꯔꯒꯦ ꯑꯩ ꯃꯅꯤꯄꯨꯔꯗ ꯊꯣꯛꯂꯛꯑꯀꯥꯟꯗ ꯃꯔꯛ ꯃꯔꯛꯇ ꯌꯨꯝꯗ ꯊꯣꯛꯂꯛꯑꯀꯥꯟꯗ ꯑꯩ ꯃꯁꯤꯡ ꯀꯣꯏꯗꯅ ꯈꯣꯠꯇꯅ ꯆꯤꯡ ꯀꯥꯗꯅ ꯈꯣꯠꯇꯅ ꯇꯧꯕꯅꯦ ꯍꯧꯖꯤꯛꯇꯤ ꯑꯗꯨꯁꯨ ꯌꯥꯗ꯭ꯔꯦ
ꯎꯝ ꯅꯨꯡꯉꯥꯏꯕꯒꯤ ꯃꯅꯤꯄꯨꯔꯁꯨ ꯅꯨꯡꯉꯥꯏꯔꯛꯇ꯭ꯔꯦꯗ ꯑꯗꯨ ꯍꯥꯟꯅꯒꯤ ꯅꯨꯡꯉꯥꯏꯕꯒ ꯑꯗꯨꯗꯤ ꯍꯟꯊꯔꯦꯕ ꯃꯑꯣꯡꯗꯣ
ꯍꯣꯏ
ꯍꯧꯖꯤꯛꯇꯤ ꯂꯝꯁꯨ ꯄꯨꯡ ꯀꯣꯏ ꯆꯠꯄ ꯌꯥꯗ꯭ꯔꯦ
ꯀꯣꯏꯕ ꯆꯠꯄꯁꯨ ꯌꯥꯗ
ꯁꯤꯔꯣꯏ ꯂꯤꯂꯤ ꯐꯦꯁꯇꯤꯚꯦꯜꯒꯨꯝꯕꯗ ꯌꯥꯎꯕ ꯂꯥꯛꯑꯕ ꯅꯪ
ꯂꯥꯛꯇ꯭ꯔꯤꯌꯦ ꯑꯗꯨꯅꯦ ꯁꯤ ꯑꯗꯨꯒꯨꯝꯕ ꯌꯥꯎꯅꯤꯡꯕ ꯈꯣꯠꯅꯤꯡꯕ ꯌꯥꯝ ꯍꯥꯏꯗꯤ ꯃꯅꯤꯄꯨꯔꯗꯁꯨ
ꯎꯝ
ꯑꯗꯨ ꯑꯗꯥ ꯂꯥꯏꯔꯤꯅꯦ ꯑꯩ ꯃꯩꯇꯩ ꯑꯃ ꯑꯣꯏꯔꯒ ꯃꯅꯤꯄꯨꯔꯗ ꯌꯥꯎꯁꯪ ꯊꯥ ꯕꯜ ꯐꯥꯎ ꯊꯣꯛꯆꯣꯡꯗ꯭ꯔꯤ ꯈꯜꯂꯣꯗꯅ ꯑꯗꯨꯗꯤ
ꯎꯝ
ꯑꯩꯅ ꯃꯅꯤꯄꯨꯔꯗ ꯀꯣꯏꯔꯤꯁꯦ ꯀꯥꯏ ꯀꯥꯏꯅꯣ ꯍꯥꯏꯔꯒꯅ ꯈ꯭ꯋꯥꯏꯗꯒꯤ ꯀꯩꯅꯣ ꯇꯧꯔꯨꯕꯗꯤ ꯍꯟꯗꯛ ꯀꯣꯏꯔꯨꯕꯗꯤ ꯂꯣꯛꯇꯥꯛ ꯂꯣꯛꯇꯥꯛ ꯃꯉꯥꯏꯔꯦ
ꯎꯝ ꯂꯣꯛꯇꯥꯛꯁꯨ ꯑꯩꯁꯨ ꯀꯣꯏꯔꯨꯔꯦ ꯂꯣꯛꯇꯥꯛꯇꯤ ꯌꯧꯔꯨꯔ
ꯑꯩ ꯎꯈ꯭ꯔꯨꯜ ꯑꯩꯈꯣꯏ ꯍꯥꯟꯅ ꯏꯃꯥꯟꯅꯕ ꯀꯌꯥ ꯂꯩꯔꯝꯃꯦꯕ
ꯍꯣꯏ
ꯎꯈ꯭ꯔꯨꯜ ꯆꯠꯁꯦ ꯄ꯭ꯂꯦꯟ ꯇꯧꯁꯦ ꯈꯣꯠꯁꯦ ꯀꯩꯅꯣ ꯇꯧꯕ ꯈꯣꯠꯄ ꯃꯌꯥꯝ ꯑꯗꯨꯝ ꯑꯗꯣ ꯌꯥꯗꯦꯗ ꯑꯩꯈꯣꯏ ꯅꯨꯄꯥꯒꯤꯗꯤ ꯄ꯭ꯂꯦꯟ ꯇꯧꯔꯒꯕꯨ ꯆꯠꯂꯕ ꯀꯩꯅꯣꯝ ꯀꯩꯅꯣꯝ ꯑꯗꯨꯝ ꯌꯥꯗꯕ ꯑꯗꯨꯝ ꯊꯣꯛꯂꯛꯄ ꯌꯥ ꯅꯨꯄꯥꯒꯤꯗꯤ ꯑꯟꯄ꯭ꯂꯦꯟꯅ ꯈ꯭ꯋꯥꯏꯗꯒꯤ ꯕꯦꯁ
ꯍꯣꯢ ꯑꯟꯑꯦꯛꯁꯄꯦꯛꯇꯦꯠꯇ ꯆꯠ
ꯑꯟꯑꯛꯁꯄꯦꯛꯇꯦꯠ ꯆꯠꯄꯗꯣ ꯑꯗꯨꯅ ꯈ꯭ꯋꯥꯏ ꯅꯨꯡꯉꯥꯏ ꯅꯨꯄꯥꯗꯤ ꯑ ꯁꯤ ꯊꯥ ꯑꯍꯨꯝ ꯃꯔꯤ ꯂꯩꯔꯒ ꯁꯤ ꯆꯠꯁꯤꯀꯣ ꯈꯟꯅꯔꯝꯃꯅꯤ ꯑꯃ ꯑꯃꯨꯒ ꯊꯕꯛ ꯆꯤꯟ ꯃꯕ ꯌꯥꯔꯔꯣꯏ ꯑꯃꯅ ꯌꯨꯝꯗ ꯀꯩꯅꯣ ꯇꯧꯕꯒꯤ ꯑꯃꯅ ꯑꯗꯨ ꯑꯗꯥ ꯑꯗꯨꯒꯤ ꯃꯍꯨꯠꯇ ꯑꯗꯨꯝ ꯁꯨꯃꯥꯏꯅ ꯑꯦ ꯆꯥꯊꯛꯄꯣꯠ ꯆꯂꯁꯤ ꯂꯥꯛꯑꯣ ꯍꯥꯏꯔꯒ ꯄꯨꯂꯞ ꯄꯨꯜꯂꯒ ꯑꯦ ꯉꯁꯤꯗꯤ ꯁꯤ ꯄꯥꯎ ꯆꯠꯂꯨꯁꯤꯗꯅ ꯈꯣꯠꯂꯨꯁꯤꯗꯅ ꯍꯥꯏꯅꯔꯒ ꯈꯨꯗꯛꯇ ꯆꯠꯄꯗꯣ ꯑꯗꯨꯅ ꯈ꯭ꯋꯥꯏꯗꯒꯤ ꯕꯦꯁ
ꯀꯩꯅꯣꯗꯗꯤ ꯍꯧꯖꯤꯛ ꯄꯨꯡ ꯀꯌꯥꯗꯩ ꯅꯨꯃꯤꯠ ꯇꯥꯔꯦ ꯁꯂꯗ
ꯄꯨꯡ ꯇꯔꯨꯛ ꯈꯤꯇꯪ ꯇꯔꯨꯛ ꯃꯈꯥꯏ ꯇꯥꯔꯝꯗꯥꯏ ꯄꯨꯝꯕꯗ ꯑꯗꯨꯝ ꯃꯝꯕ ꯍꯧꯔꯦꯗ ꯃꯃ ꯀ꯭ꯔꯦꯗ ꯑꯗꯨꯗꯗ ꯃ ꯄꯨꯡ ꯀꯌꯥꯗ ꯃꯝꯃꯦ ꯑꯗꯨꯗ
ꯄꯨꯡ ꯅꯤꯄꯥꯟ ꯑꯗꯨꯋꯥꯏꯗ
ꯑꯣ ꯄꯨꯡ ꯅꯤꯄꯥꯟ ꯅꯤꯄꯥꯟ ꯑꯩꯠꯇ
ꯑꯩ
ꯑꯁ ꯊꯀꯣ
ꯑꯦ ꯑꯗꯨꯅꯅꯦ ꯑꯩꯈꯣꯏ ꯇꯨꯝꯕ ꯅꯨꯡꯗꯥꯡ ꯇꯨꯝꯕꯁꯦ ꯅꯣꯔꯠ ꯏꯁꯇꯗꯤ ꯅꯨꯡꯗꯥꯡ ꯄꯨꯡ ꯇꯔꯥꯃꯥꯊꯣꯏ ꯕꯥꯔꯣ ꯇꯥꯔꯗꯤ ꯇꯨꯝꯅꯤꯡꯕꯅ ꯄꯨꯡ ꯇꯔꯥ ꯐꯥꯎ ꯇꯥꯔꯗꯤ ꯈꯪꯅꯤꯡꯕꯅ ꯈꯣꯠꯄ ꯑꯗꯨꯝ ꯇꯧꯋꯤꯗꯅ ꯁꯤꯗꯗꯤ ꯑꯌꯨꯛꯀꯤ ꯄꯨꯡ ꯑꯍꯨꯝ ꯃꯔꯤꯗ ꯑꯣꯏꯅ ꯇꯨꯝꯅꯔꯤꯁ
ꯎꯝ ꯑꯗꯨ ꯊꯦꯡꯅ ꯍꯧꯒꯠꯄ ꯑꯗꯨꯒ
ꯎꯝ ꯃ ꯗꯨꯀꯥꯟ ꯀꯩ ꯀꯁꯨ ꯊꯅ ꯍꯪꯅꯩꯑꯕ ꯄꯨꯡ ꯇꯔꯥꯃꯥꯊꯣꯏ ꯕꯥꯔꯣ ꯑꯗꯨꯋꯥꯏꯗꯩꯗ ꯍꯪꯅꯩꯑꯕ
ꯇꯨꯨꯝ ꯀꯌꯥ ꯀ ꯃꯑꯣꯣꯡꯒꯦ
ꯅꯅꯨꯡꯉꯕꯗꯤ ꯉꯜꯂꯦꯍꯦ ꯄꯨꯡ ꯃꯉꯥ ꯃꯈꯥꯏ ꯃꯔꯤ ꯃꯔꯝ ꯑꯣꯏꯗ ꯁꯨꯃꯥꯏꯅ ꯏꯪꯊꯝꯊꯥ ꯋꯤꯟꯇꯔꯗꯅ ꯄꯨꯡ ꯇꯔꯨꯛ ꯑꯗꯨꯋꯥꯏꯗ
ꯑꯣꯝ
ꯇꯤ ꯃꯔꯤ ꯃꯈꯥꯏ ꯃꯉꯥꯗꯣ
ꯎꯝ
ꯅꯅꯨꯡꯉꯅꯦ